ꯑ ꯍꯜꯂꯣ
ꯑ ꯇꯥꯕꯣ
ꯂꯩ
ꯍꯜꯂꯣ ꯎꯝ ꯇꯥꯏꯦ
ꯑꯣ ꯇꯥꯕ꯭ꯔꯣ
ꯍꯥꯏꯅꯤꯡꯒꯦ ꯍꯥꯏꯅꯤꯡꯕꯗꯣ ꯍꯥꯏꯔꯛꯑꯣ
ꯑ ꯑꯩꯅ ꯉꯥꯡꯕꯗꯤ ꯗꯤ ꯇꯥꯕ ꯅꯠꯇ꯭ꯔꯣ ꯑꯗꯨꯣ ꯅꯪꯅ ꯉꯥꯡꯕꯗꯣ ꯑꯩꯉꯣꯟꯗ ꯅꯦꯠ ꯅꯨꯡꯉꯥꯏꯇꯦꯕꯀꯣ ꯀꯣ ꯑꯗꯣ ꯅꯪꯅ ꯑꯗꯨꯝꯅꯦ ꯃꯦꯁꯦꯁ ꯊꯥꯔꯛꯑꯣꯕ ꯑꯩꯅ ꯋꯥꯡꯒꯦ
ꯑꯁ ꯅꯪ ꯈꯨꯝꯃꯛꯀꯦ ꯍꯥꯏꯔꯣ ꯅꯪꯁꯨ ꯃꯥꯡꯉꯗ ꯑꯗꯨꯝ
ꯎꯝ
ꯁꯦꯡꯅ ꯇꯥꯏꯌꯦ ꯀꯩꯗꯧꯔꯤꯒꯦ
ꯇꯥꯕꯅꯠꯇ꯭ꯔꯣ
ꯇꯥꯏꯌꯦ ꯇꯥꯏꯌꯦ
ꯑꯣ ꯇꯥꯏꯃ ꯎꯝ ꯃꯦꯁꯦꯁꯇ ꯍꯥꯏꯔꯛꯑꯣ ꯅꯪꯗꯤ ꯑꯩꯅ ꯀꯋꯥ ꯉꯥꯡꯉꯛꯇꯦ ꯑꯩꯅ ꯉꯥꯡꯕ ꯇꯥꯕ ꯅꯠꯇ꯭ꯔꯣ
ꯅꯪ ꯅꯪ ꯀꯣꯜ ꯇꯧꯔꯛꯄꯁꯦ
ꯅꯨꯡꯉꯥꯏꯇꯕ꯭ꯔꯥ ꯑꯩꯅ ꯋꯥꯡꯕꯁꯦ ꯇꯥꯕꯗꯣ
ꯀꯔꯤꯒꯤ
ꯅꯪꯅ ꯉꯥꯡꯕꯗꯤ ꯇꯥꯏ ꯇꯥꯗ꯭ꯔꯦꯕꯀꯣ ꯑꯩꯗꯣ
ꯑꯣ ꯑꯩ ꯑꯩꯅ ꯉꯥꯡꯕ ꯇꯥꯗꯦ
ꯇꯥꯒ꯭ꯔꯣ
ꯇꯥꯗ꯭ꯔꯣ
ꯆꯕ꯭ꯔ ꯔꯣ ꯀꯩ ꯇꯧꯔꯤꯣ
ꯍꯤꯄ ꯂꯩ
ꯇꯥꯕꯔꯣ
ꯇꯥꯗ꯭ꯔꯣ ꯇꯥꯏꯌꯦ ꯑꯩꯗꯤ
ꯇꯥꯕ꯭ꯔꯣ
ꯇꯕꯔꯣ